ꯌꯦꯁ ꯇꯥꯏ
ꯕ꯭ꯔꯣꯗꯤ ꯀꯥꯏꯗꯩꯅꯣ
ꯑꯩꯁꯦ ꯀꯩꯅꯣꯗ ꯂꯝꯐꯦꯜꯗꯩꯅꯦꯕꯀꯣ ꯑꯥ ꯀꯔꯤ ꯍꯤꯡꯖꯥꯡ ꯆꯥꯔꯒꯦ ꯑꯣ ꯀꯔꯤ ꯍꯤꯡꯖꯥꯡ ꯆꯥꯔꯒꯦ
ꯑꯣ ꯌꯦꯟ ꯆꯥꯏꯌꯦ ꯉꯁꯤꯗꯤ
ꯑꯩ ꯉꯁꯤ ꯉꯔꯥꯡ ꯌꯦꯟ ꯑꯉꯧꯕꯗꯨꯀꯣ
ꯃꯅꯤ
ꯆꯥꯛ ꯉꯁꯤꯅꯃꯨꯛ ꯁꯧꯒꯔꯤ ꯆꯥꯏ
ꯍꯣꯏ ꯍꯣꯏ ꯃꯤꯅ ꯍꯥꯏꯕꯗꯗꯤꯅꯦ
ꯍꯣꯏ
ꯅꯪꯁꯦ ꯌꯥꯝ ꯉꯧꯋꯦ ꯍꯥꯏꯌꯦ
ꯑꯩ ꯁꯤꯔꯥ ꯍꯣꯏ ꯑꯩ ꯍꯟꯗꯛꯁꯦ ꯐꯤꯌꯔ ꯂꯞꯂꯤ ꯈꯔ ꯇꯩꯕꯩꯀꯣ
ꯍꯣꯏ ꯑꯗꯨꯗꯅꯦꯕ
ꯈꯔꯗꯤ ꯉꯧꯔꯦ
ꯑꯩꯈꯣꯏ ꯏꯃꯥꯟꯅꯕ ꯃꯤ ꯄꯤꯛꯄ ꯂꯩꯌꯦꯕ ꯃꯁꯝ ꯈꯣꯏꯔꯒ
ꯑꯣ ꯃꯥꯅ ꯃꯥꯅ ꯀꯩ ꯀꯩ ꯍꯥꯏ
ꯑꯗꯣ ꯅꯪꯁꯦ ꯌꯥꯝ ꯉꯧꯔꯝꯃꯕꯅꯤ ꯃꯥ ꯅꯪ ꯈꯪꯕ ꯃꯥꯂꯦ
ꯍꯣꯏ
ꯌꯥꯝ ꯉꯧꯔꯝꯕꯅꯦ ꯌꯥꯝ ꯄꯣꯡꯉꯦ ꯅꯨꯄꯤꯒꯁꯦ ꯖꯥꯠ ꯖꯥꯠ ꯁꯤꯟꯂꯒ ꯀꯣꯏꯈ꯭ꯔꯦ ꯍꯥꯏ ꯑꯩꯉꯣꯟꯗ
ꯑꯣ ꯑꯩ ꯏꯃꯥꯟꯅꯕ ꯑꯃ ꯅꯪ ꯀꯩꯅꯣ ꯖꯦꯛꯁꯟ ꯍꯥꯏꯅ ꯑꯃ ꯂꯩꯌꯦ ꯅꯪ ꯈꯪꯕ꯭ꯔꯣ ꯃꯥꯅꯁꯨ ꯍꯥꯏꯔꯛꯑꯦꯕꯀꯣ ꯅꯪꯁꯦ ꯍꯟꯗꯛ ꯑꯣ ꯑꯣ ꯑꯣ ꯑꯗꯨ ꯑꯣꯏꯔꯗꯤ ꯅꯪ ꯅꯪꯁꯦ ꯅꯁꯥ ꯌꯥꯝ ꯐꯩꯌꯦꯅꯀꯣ
ꯍꯣꯏ ꯑꯗꯣ ꯍꯣꯏ ꯑꯁ ꯅꯪꯁꯦ ꯌꯥꯝ ꯍꯩꯕꯗꯤ ꯃꯥꯜꯂꯤꯦ ꯌꯥꯝ ꯄꯪꯉꯦꯗ ꯄꯣꯁꯐꯁꯦ
ꯑꯣ ꯍꯣ ꯑꯥ
ꯈꯔ ꯅꯣꯏ ꯃꯐꯝꯗ ꯀꯝꯐꯣꯔꯇꯦꯕꯜ ꯑꯣꯏꯕ꯭ꯔꯥ
ꯍꯣꯏ ꯀꯝꯐꯣꯔꯇꯦꯕꯜ ꯑꯣꯏꯌꯦ ꯑꯗꯣ ꯈꯪꯗꯦ ꯑꯩꯈꯣꯏ ꯂꯩꯀꯥꯏꯁꯤ ꯌꯥꯝ ꯂꯥꯡꯉꯤꯅꯤ
ꯑꯣꯏ ꯑꯗꯨ ꯌꯥꯗꯦꯕꯀꯣ ꯃꯣꯏꯅ ꯂꯥꯡꯕꯗꯣꯀꯣ ꯆꯍꯤ ꯆꯆꯥꯅꯦꯕ ꯃꯤꯠꯅ ꯑꯔꯨꯕ
ꯏꯤꯡꯅꯩꯌꯦ ꯑꯍꯨꯝ ꯍꯣꯏ ꯑ ꯋꯥꯔꯤ ꯁꯥꯕꯁꯤꯅ ꯑꯣꯏꯔ
ꯃꯣꯏ ꯅꯥꯛꯇ ꯐꯝꯃꯗꯤꯀꯣ ꯑꯁ ꯅꯪꯅ ꯇꯥꯗꯕ ꯋꯥꯔꯤ ꯌꯥꯝ ꯇꯥꯔꯛꯀꯅꯤ ꯌꯦꯡꯉꯣ
ꯍ ꯑꯗꯣ ꯏꯃꯥꯟꯅꯕ ꯁꯝ ꯈꯣꯏꯕ ꯑꯃ ꯂꯩ ꯍꯥꯏꯕꯗꯣ
ꯑꯥ
ꯃꯥꯁꯦ ꯑꯦꯛꯖꯥꯝ ꯊꯥꯕꯆꯈꯤꯕꯅꯦꯕ ꯊꯥ ꯑꯃ ꯍꯦꯜꯂꯦꯕ
ꯍꯣꯏ
ꯍꯧꯖꯤꯛꯐꯥꯎ ꯊꯥꯔꯤ ꯃꯥꯜꯂꯦ ꯅꯪ ꯄꯥꯎ ꯐꯥꯎꯅꯕ꯭ꯔꯣ ꯈꯪꯕ꯭ꯔꯣ
ꯀꯗꯔ ꯐꯊꯔꯅꯤꯅꯦ ꯃꯥꯗꯣ
ꯑ
ꯀꯗꯔ ꯐꯗꯔꯒꯤ ꯃꯥ ꯃꯃꯥꯒꯤ ꯏ ꯂꯧꯕꯤꯌꯨꯀꯣ ꯃꯃꯥꯒꯤ ꯏ ꯅꯠꯇꯦ ꯃꯃꯥꯒꯤ ꯏ ꯂꯧꯕꯒꯤꯀꯣ ꯀꯣꯛꯛꯇꯣꯁ ꯅꯅꯥꯞꯅꯦꯕ ꯀꯣꯛꯛꯇꯁ ꯅꯅꯥꯕꯅꯦꯕ ꯑꯦꯖꯝ ꯊꯥꯒꯠꯆꯒꯦ ꯍꯥꯏꯔꯒ ꯊꯥ ꯑꯃ ꯑꯅꯤ ꯆꯠꯂꯦ ꯀꯅꯥ ꯊꯥꯖꯒꯅꯤ ꯁꯤꯗꯤ ꯑꯩ ꯑꯩꯈꯣꯏꯅ ꯍꯥꯏꯕꯁꯨ ꯌꯥꯗꯕꯀꯣ ꯃꯥ ꯃꯁꯥꯅ ꯈꯪꯉ ꯂꯥꯛꯇꯕꯅꯦꯕ ꯍꯥꯏꯗꯤ ꯌꯨꯝꯗ ꯑꯗꯨꯝ ꯀꯣ ꯅꯨꯄꯥ ꯂꯩꯕ ꯍꯥꯏꯁꯤꯗꯤ ꯃꯣꯏ ꯏꯃꯨꯡꯗ ꯌꯥꯝ ꯀꯩꯅꯣ ꯇꯧꯒꯗꯕꯅꯦꯕ ꯃꯣꯏ ꯃꯤꯁꯨ ꯂꯩꯇꯦ ꯑꯗꯨꯒ ꯃꯥꯅ ꯆꯠꯊꯣꯛꯑꯒ ꯑꯥꯐꯥꯎꯕ ꯁꯥꯔꯒ
ꯕ꯭ꯔꯣꯗꯤꯞ ꯀꯣꯂꯦꯖꯇ ꯃꯦꯣ
ꯍꯣꯏ ꯑꯩ ꯇꯨꯌꯦꯜꯞ ꯂꯣꯏꯔꯒꯀꯣ ꯑꯩ ꯇꯨꯌꯦꯜꯞ ꯂꯣꯏꯔꯒ ꯑꯗꯨꯝ ꯀꯌꯥꯁꯤꯔꯣ ꯁꯨꯕ ꯌꯥꯕ ꯊꯕꯛ ꯍꯥꯏꯗꯤ ꯃꯆꯥ ꯃꯁꯨ ꯀꯣ
ꯍ ꯕ꯭ꯔꯣ ꯑꯩꯈꯣꯏꯗꯤ ꯇꯝꯄꯥꯛꯇꯒꯤꯔꯣ ꯆꯤꯡꯗꯒꯤꯔꯣ
ꯑꯩꯈꯣꯏꯗꯤ ꯇꯝꯄꯥꯛ ꯈꯖꯔ ꯆꯤꯡꯃꯛꯁꯨ ꯅꯠꯇꯕꯀꯣ
ꯑꯣ ꯒ꯭ꯌꯥꯟ ꯇꯥꯔꯦ ꯒ꯭ꯌꯥꯟ ꯇꯥꯔꯦ ꯑꯩ
ꯃꯥꯡꯇꯦꯟ ꯈꯔꯗꯤ ꯂꯩꯝ
ꯅꯪ ꯅꯣꯏ ꯂꯧꯒꯨꯝꯕꯗꯤ ꯎꯕ ꯅꯠꯇ꯭ꯔꯣ
ꯂꯥꯛ ꯎꯋꯦ ꯂꯥꯛꯎꯋꯦ ꯏꯁꯤꯡ ꯇꯥꯗꯕꯒꯤꯀꯣ
ꯍꯣꯏ ꯑꯩꯈꯣꯏꯔꯣꯝꯗꯁꯨꯀꯣ ꯅꯣꯡ ꯇꯥꯗꯕꯒꯤ ꯌꯥꯝ ꯋꯥꯔꯦꯅꯦ ꯑꯍꯟꯁꯤꯡꯗꯤ ꯃꯊꯥ ꯌꯥꯝ ꯁꯥꯟꯅꯔꯦ ꯅꯣꯡ ꯇꯥꯕ ꯉꯥꯏꯕꯒꯤ
ꯑꯗꯨ ꯉꯁꯥꯏ ꯑꯁ ꯏꯃꯥꯟꯅꯕ ꯑꯃꯅ ꯇꯧꯕ ꯀꯥꯟꯗꯗꯤꯀꯣ
ꯎꯝ
ꯑ ꯑꯗꯨ ꯌꯥꯗꯕ ꯃꯥꯏꯗꯣ ꯑꯥ ꯑꯆꯧꯕ ꯑꯁꯥꯡꯁꯤꯅ ꯀꯩꯅꯣ ꯇꯧꯗꯕ ꯃꯥꯜꯂꯦꯕ
ꯍ
ꯑꯗꯨꯗꯤ ꯃꯥꯏꯗꯨꯣ ꯅꯪꯁꯨ ꯎꯔꯝꯃꯅꯤꯗꯅ ꯃꯥꯏꯗꯨ ꯌꯥꯗꯕ ꯃꯥꯜꯂꯦ ꯑꯩꯈꯣꯏꯒ ꯃꯥꯏꯒ ꯆꯞ ꯃꯥꯟꯅꯗꯦꯕ ꯍꯥꯏꯗꯤ ꯃꯥ ꯑꯆꯧꯕ ꯃꯣꯏ ꯁꯥꯔ ꯑꯃꯗꯨꯅꯀꯣ ꯍꯣꯔꯦꯟ ꯑꯣꯣꯔꯦꯟꯒꯨꯝꯕ ꯇꯧꯒꯦꯅ ꯍꯥꯏꯕꯅꯦꯕ
ꯍꯣꯏ
ꯑꯗꯨ ꯃꯥꯅ ꯁꯥꯔꯅ ꯇꯧꯗꯕ ꯃꯇꯝꯗ ꯃꯥꯅ ꯇꯧꯕꯅꯦꯕ ꯑꯩꯅ ꯌꯦꯡꯕ ꯀꯥꯟꯗ ꯃꯥꯏꯗꯨ ꯑꯩꯈꯣꯏꯒ ꯃꯥꯏꯒ ꯇꯣꯡꯉꯥꯜꯂꯦꯕ
ꯅꯪꯅ ꯍꯥꯏꯁꯦ ꯃꯥꯒꯤꯗꯣ ꯑꯩꯒꯤꯗꯣ ꯒ꯭ꯌꯥꯟ ꯇꯥꯗ꯭ꯔꯦ ꯑꯩ
ꯑꯗꯨꯅꯦ ꯌꯥꯗꯦꯕ
ꯍꯣꯏ ꯍꯣꯏ ꯑꯗꯨꯅꯦ ꯃꯥꯁ ꯈꯔ ꯒ꯭ꯌꯥꯟ ꯇꯥꯒꯗꯕꯅꯤ ꯍꯥꯏꯔꯅꯦ ꯍꯥ
ꯑ ꯑꯗꯨꯝ ꯑ ꯑꯗꯨꯗ
ꯏꯁꯅꯁꯨ ꯌꯥꯔꯤꯗꯦ ꯂꯦꯞꯄ ꯃꯐꯝꯗ ꯑꯗꯨꯝ ꯂꯦꯞꯄꯣ ꯀꯩ ꯑꯩꯅꯣ ꯑꯁ ꯀꯣꯏ ꯆ ꯆꯠꯂꯔꯦ
ꯕ꯭ꯔꯣ ꯏꯁꯩ ꯑꯝꯇ ꯁꯔꯛꯑꯣꯅꯦ
ꯏꯁꯩ ꯀꯩꯀꯥ ꯁꯛꯄ ꯈꯪꯗꯦ ꯑꯩ ꯁꯤꯌꯣꯔ ꯑꯣꯏꯗ꯭ꯔꯤꯌꯦ ꯑꯗꯣ ꯌꯥꯕ꯭ꯔꯥ ꯌꯥꯗꯕ꯭ꯔꯥ ꯍꯥꯏꯗꯣ
ꯌꯥꯝꯅꯤ ꯑꯩ ꯉꯁꯥꯏ ꯏꯁꯩ ꯑꯗꯨ ꯅꯨꯡ ꯈꯨꯠꯆꯕꯤꯠ ꯆꯕꯤꯠ ꯇꯥꯕꯨꯝ ꯇꯧꯋꯦ ꯍ ꯌꯥꯗ
ꯅꯪ ꯅꯪꯗꯤ ꯀꯅꯥ ꯇꯤꯝ ꯁꯞꯄꯣꯔꯠ ꯇꯧꯒꯦ ꯐꯨꯠꯕꯣꯜ
ꯑꯥꯔꯖꯦꯟꯇꯤꯅꯥ ꯐ꯭ꯔꯥꯟꯁ ꯑꯥꯔꯖꯦꯟꯇꯤꯅꯥ ꯐ꯭ꯔꯥꯟꯁ ꯏꯁꯄꯦꯟ ꯑꯗꯨ ꯑꯍꯨꯝꯅꯤ ꯑꯃ ꯉꯝꯗ꯭ꯔꯁꯨ ꯑꯃꯗꯤ ꯁꯣꯏꯅ ꯉꯝꯃꯅꯤ ꯌꯦꯡꯉꯨ
ꯉꯁꯤ ꯑꯌꯨꯛꯀꯤ ꯐꯨꯠꯕꯣꯜ ꯌꯦꯡꯕ꯭ꯔꯣꯅ
ꯌꯦꯡꯉꯦ ꯌꯦꯡꯉꯤ ꯊ꯭ꯔꯤ ꯊꯥꯔꯇꯤꯗ ꯌꯦꯡꯕ ꯁꯚꯦꯟ ꯐꯥꯎ ꯌꯦꯡꯉꯤ ꯄꯨꯡ ꯑꯅꯤ ꯄꯨꯡ ꯑꯅꯤ ꯍꯦꯟꯅ ꯁꯅꯥꯔꯤꯗ ꯃꯣꯏꯗꯣ
ꯍꯣꯏ
ꯀꯨꯞꯐꯖꯗꯤ ꯂꯣꯏꯔꯦ ꯃꯩ ꯆꯠꯂꯦ ꯃꯣꯏ ꯃꯁꯨ
ꯃꯤꯅꯀꯣ ꯁ꯭ꯇꯦꯇꯁ ꯍꯥꯞꯅꯕ ꯆꯨꯝꯕ꯭ꯔꯥ ꯂꯥꯥꯟꯕ꯭ꯔꯗꯤ ꯈꯪꯗꯦꯕ
ꯀꯩꯥꯏꯕ
ꯃꯤꯅ ꯏꯁ꯭ꯇꯦꯇꯁ ꯍꯥꯞꯅꯕ
ꯑ
ꯆꯨꯝꯕ꯭ꯔꯥ ꯂꯥꯝꯕ꯭ꯔꯗꯤ ꯈꯪꯗꯦꯕ
ꯎꯝ
ꯍꯥꯔꯠ ꯑꯦꯇꯦꯛ ꯇꯧꯗꯧ ꯇꯧꯒꯦ ꯇꯧꯏ ꯍꯥꯏꯒꯦ ꯑꯁꯤ ꯃꯦꯠꯁꯟꯅꯕꯁꯦ
ꯍꯣꯏ ꯇꯧꯋꯦ ꯑꯩꯁꯨ ꯇꯧꯋꯦ ꯇꯧꯕꯅꯤ
ꯅꯪ ꯍꯣꯁꯄꯤꯇꯥꯜ ꯆꯠꯄ꯭ꯔꯣ ꯑꯗꯣ
ꯍꯁ ꯂꯤ ꯆꯠꯇꯦ
ꯑꯣ ꯑꯣ ꯀꯥꯏꯅꯦ
ꯑꯗꯨꯕꯨ ꯊꯃꯣꯏ ꯅꯨꯡꯁꯤꯗ ꯑꯁ ꯄꯥꯈꯠꯄ ꯅꯨꯡꯑꯣꯣ ꯑꯩꯪꯕꯨꯣ ꯃꯣꯏ ꯑꯩ ꯌꯨꯝ ꯑꯃꯗ ꯇꯨꯝꯕꯅꯦꯕ
ꯍꯣꯏ
ꯑꯁ ꯃꯣꯏ ꯇꯨꯝꯃꯤꯉꯩꯗ ꯍꯣ ꯆꯃꯝ ꯆꯝꯅ ꯑꯩꯒ ꯀꯟꯇ꯭ꯔꯣ ꯇꯧꯕ ꯉꯝꯗꯕꯩ ꯂꯥꯎꯔꯛꯇꯄꯅꯦꯕ
ꯎꯝ
ꯑꯗꯩꯗꯤ ꯃꯣꯏ ꯏꯃꯨꯡꯅꯁꯤꯕꯅꯀꯣ ꯅꯪ ꯃꯤ ꯌꯨꯝꯗ ꯇꯨꯝꯃꯒ ꯅꯪ ꯁꯨꯃꯥꯏꯅ ꯇꯧꯕ ꯌꯥꯕ꯭ꯔꯥ ꯑꯁ ꯑꯩꯉꯣꯟꯗ ꯆꯩꯔꯣ ꯑ ꯑꯩꯅ
ꯍꯣꯏ ꯅꯪ ꯈꯔ ꯃꯥꯏꯁꯨ ꯊꯥꯕꯩꯅꯦ ꯑꯗꯨ ꯑꯗꯨꯣ ꯈꯥꯡꯉꯝꯃꯤꯗꯨꯁꯨ
ꯌꯥꯔꯦ ꯅꯪꯗꯣ ꯑꯗꯨꯃꯥꯏꯅ ꯑꯩꯉꯣꯟꯗ ꯍꯥꯏꯔꯛꯀꯅꯨ ꯁꯤꯗꯤ ꯅꯣꯡ ꯅꯣꯡꯒ ꯐꯨꯅꯔꯒꯅꯤ ꯁꯤꯗꯤ
ꯑꯁꯐꯒꯤ ꯌꯥꯝ ꯍꯩꯌꯦ ꯏꯃꯥꯟꯅꯕꯁꯦ
ꯍ ꯁꯤ ꯁꯤ ꯍꯣꯏ ꯏꯃꯥꯟ ꯑꯦ ꯕ꯭ꯔꯣꯗꯤ ꯅꯆꯤꯅꯥꯎ ꯀꯌꯥꯅꯣ
ꯑꯩꯈꯣꯏꯗꯤ ꯌꯥꯝꯗꯦꯗ ꯏꯊꯟꯗꯅꯦ
ꯇꯟꯗꯔꯥ ꯑꯣ ꯇꯣꯝꯄꯣꯛ ꯁꯅꯥ ꯃꯇꯨꯝ
ꯃꯈꯀꯦ ꯃꯔꯨ
ꯑꯥ ꯏꯃꯥꯟꯅꯕ ꯁꯝ ꯈꯣꯏꯕ ꯅꯨꯄꯥꯒ ꯆ ꯃꯅꯩꯅꯗꯤ ꯃꯈꯦꯝ ꯃꯈꯦꯝ ꯑꯗꯨ ꯑꯣꯏꯔꯒ ꯒꯥꯔꯤ ꯃꯆꯥꯗ ꯄꯨꯝꯕꯥꯥꯏꯕ
ꯃꯤꯅ ꯍꯥꯏꯕꯗ ꯃꯥꯗꯤ ꯄꯪꯊꯧ ꯊꯧꯋꯦ ꯍꯥꯏꯌꯦ
ꯑꯁ ꯃꯗꯣ ꯑꯃꯛ ꯁꯨꯗꯤ ꯃꯥꯥꯏ ꯑꯗꯨꯝ ꯂꯣꯏꯔꯦ ꯃꯥꯏꯗꯣ
ꯅꯠꯇꯦ ꯑꯩꯈꯣꯏ ꯂꯩꯀꯥꯏꯁꯤ ꯀꯣꯜ ꯌꯥꯝ ꯇꯧꯏꯦ ꯀꯅꯥ ꯀꯅꯥꯗ ꯇꯧꯕꯔꯥ ꯑꯩ ꯈꯪꯅꯤ
ꯎꯝ ꯑꯗꯨ ꯀꯩꯅꯣ ꯎ ꯉꯔꯥꯡꯗꯣ ꯑꯁ ꯑꯗꯨ ꯁꯝ ꯀꯣꯏ ꯅꯨꯄꯥꯗꯣ
ꯑꯥ
ꯑꯃꯈꯥꯏꯑ ꯄꯨꯂꯤꯁ ꯏꯁꯇꯦꯁꯟ ꯑꯃ ꯂꯩꯕ ꯑꯩꯈꯣꯏ ꯒꯔꯤ ꯃꯆꯥ ꯑꯃ ꯊꯂꯛꯄ
ꯃꯤꯁꯤꯡꯗꯣ ꯒ꯭ꯌꯥꯟ ꯇꯥꯗꯕꯒꯤꯀꯣ ꯑꯗꯨꯝ ꯄꯪ ꯍꯪꯗ ꯦ ꯃꯤꯉꯣꯟꯗ ꯋꯥꯄ ꯉ ꯉꯥꯡꯉꯦꯕ
ꯃꯣꯏ ꯅꯣꯏ ꯕꯦꯛꯒ꯭ꯔꯥꯎꯟꯗꯤ ꯏꯁ ꯌꯥꯝ ꯂꯥꯡꯉꯤ ꯀꯩꯅꯣ
ꯈꯪꯗꯦ ꯑꯩꯈꯣꯏ ꯂꯩꯀꯥꯏꯁꯦ ꯈꯔ ꯆꯥꯎꯈꯠꯇꯠꯇꯦꯕ
ꯑ ꯑꯩꯗꯤ ꯑꯁ ꯏꯪꯕ ꯆꯤꯛꯄ ꯃꯐꯝꯗꯀꯣ
ꯄꯨꯛꯅꯤꯡ ꯆꯪꯉꯀꯣ ꯇꯧꯕꯅꯦꯕ ꯑꯩꯗꯤ
ꯑꯗꯣ ꯉꯁꯤꯗꯤ ꯕ꯭ꯔꯣꯗꯤ ꯀꯩꯀꯩ ꯊꯕꯛ ꯇꯧꯔꯒꯦ
ꯉꯁꯤꯁꯦ ꯑꯩ ꯑꯁ ꯉꯔꯥꯡꯗꯣ ꯋꯥꯃꯟꯕꯒꯤ ꯉꯁꯤꯗꯤ ꯐꯖꯅ ꯇꯨꯝꯈ꯭ꯔꯦ
ꯂꯧ ꯀꯩꯀꯥ ꯆꯠꯇꯕ꯭ꯔꯣ
ꯂꯧꯖꯦ ꯉꯁꯤ ꯆꯠꯄ ꯉꯝꯗꯦ ꯍꯥꯏꯗꯤ ꯉꯔꯥꯡ ꯕꯣꯜ ꯌꯦꯡꯕꯅꯤꯀꯣ ꯇꯨꯝꯕꯗꯨ ꯊꯦꯡꯅ ꯇꯨꯝꯃꯦ
ꯑꯗꯨꯝ ꯇꯨꯝꯔ ꯂꯩꯒꯗꯕꯅꯤ
ꯑꯗꯨꯝ ꯇꯧꯗꯕꯅꯤꯅ ꯕꯥꯏꯗꯣ
ꯍꯣꯏ ꯑꯩ ꯑꯩꯉꯣꯟꯗꯗꯤ ꯍꯪꯪꯂꯣꯏꯗ꯭ꯔꯣ
ꯍꯥ
ꯑꯩꯉꯣꯟꯗꯗꯤ ꯍꯪꯔꯣꯏꯗ꯭ꯔꯣ
ꯑꯣ ꯅ ꯅꯪꯗꯤ ꯉꯁꯤ ꯀꯔꯤ ꯊꯕꯛ ꯇꯧꯔꯒꯦ ꯕ꯭ꯔꯣꯗꯤ ꯍꯣꯏ
ꯍꯌꯦꯡꯁꯤ ꯑꯈꯣꯏ ꯈꯨꯟ ꯌꯨꯠ ꯑ ꯁꯤꯡ ꯁꯣꯁꯦꯜ ꯁꯥꯔꯚꯤꯁ ꯂꯩꯌꯦꯕ
ꯍꯣꯏ
ꯑꯗꯣ ꯁꯦꯡꯉꯦ ꯑꯗꯣ ꯎꯄꯥꯝꯕꯤꯗ ꯎꯄꯥꯝꯕꯤ ꯃꯅꯥꯛꯇ ꯅꯥꯄꯤ ꯍꯧꯕꯁꯤꯡꯗꯣ
ꯑꯣ ꯑꯗꯨ ꯍꯤꯗꯥꯛ ꯀꯥꯞꯕ
ꯂꯧꯊꯣꯛꯄꯅꯦꯍꯦ ꯅꯪꯁꯨ ꯊꯨꯅ ꯍꯥꯏꯍꯦ ꯋꯥ
ꯑꯣ
ꯄꯣꯠ ꯂꯧꯊꯣꯛꯄꯅꯦꯕ
ꯍꯣꯏ
ꯂꯧꯊꯣꯛꯑꯦ ꯑꯗꯨꯒ ꯎꯝ ꯑꯩꯈꯣꯏ ꯉꯁꯤ ꯔꯤꯞ ꯆꯥꯕꯩꯗꯣ ꯊꯥꯕꯤꯗꯣ ꯁꯤ ꯌꯥꯝ ꯆꯥꯏꯌꯦ ꯌꯦꯔꯨꯝꯁꯨ ꯆꯥꯕ ꯑꯗꯨꯒ ꯀꯥꯡꯉꯧꯁꯨ ꯑꯗꯨꯒ ꯑꯥꯂꯨ ꯁꯥꯛꯁꯨ
ꯑꯁꯤꯗ ꯑꯗꯨꯝ ꯆꯥꯕ꯭ꯔꯥ
ꯍꯣꯏ ꯑꯗꯨꯒ ꯎꯝ ꯅꯪ ꯂꯧ ꯆꯠ ꯂꯩ ꯍꯥꯏꯕꯩꯅꯦ ꯑꯩꯈꯣꯏ ꯀꯧꯒꯦ ꯇꯧꯔꯝꯅꯦ ꯃꯤ ꯂꯩꯇꯦꯕ ꯃꯤ ꯇꯔꯦꯠ ꯈꯛꯇꯅꯦꯕ ꯉꯁꯤ ꯁꯤꯗꯣ ꯑꯗꯣ ꯆꯥꯛꯁꯨ ꯆꯥꯏꯌꯦ ꯑꯃꯨꯛ ꯅꯨꯡꯊꯤꯟꯗ ꯌꯦꯟ ꯀꯦꯖꯤ ꯑꯅꯤ ꯃꯤ ꯇꯔꯦꯠ ꯈꯛꯇ ꯑꯣꯐꯤꯁꯇ ꯆꯥꯏꯌꯦ
ꯑꯁ ꯅꯨꯡꯉꯥꯏꯅꯦ ꯑꯗꯨꯗꯤ
ꯍꯣꯏ
ꯑꯁ ꯑꯩꯗꯤ ꯉꯝꯗ꯭ꯔꯦ ꯁ ꯄꯨꯡ ꯕꯥꯔꯣꯗ ꯍꯧꯒꯠꯂꯦ ꯑꯩꯗꯤ ꯉꯝꯗ꯭ꯔꯦ
ꯌꯦꯟꯗꯣ ꯆꯥꯕ ꯉꯝꯗꯕ ꯍꯥꯏꯕꯗꯤ ꯌꯥꯝꯃꯟꯕꯒꯤ ꯃꯤ ꯅꯨꯄꯤꯁꯤꯡꯅꯤꯅ ꯆꯥꯕ ꯉꯝꯗꯦꯕ ꯅꯝꯐꯨꯗ ꯆꯥꯏ ꯍꯣꯏ ꯆꯥꯔꯦ ꯍꯧꯖꯤꯛꯐꯥꯎ ꯄꯨꯛ ꯀꯪꯔꯤꯌꯦ
ꯑꯩ ꯆꯥꯛ ꯂꯥꯝꯃꯦ ꯕ꯭ꯔꯣ
ꯂꯩꯗ꯭ꯔꯦ ꯑꯗꯣ ꯅꯪ ꯍꯌꯦꯡꯗꯤ ꯀꯩꯀꯩ ꯊꯕꯛ ꯇꯧꯅꯤꯡꯉꯥꯏ
ꯍꯌꯦꯡꯗꯤ ꯁꯟ ꯍꯌꯦꯡꯗꯤ ꯁꯟꯗꯦꯅꯤꯅ ꯀꯣ ꯑꯩ ꯑꯗꯨꯝ ꯈꯣꯏ ꯏꯃꯥꯟꯅꯕ ꯑꯃꯗꯣ ꯑꯩ ꯍꯥꯏꯕꯤ ꯍꯥꯏꯕꯤꯈꯤꯕꯅꯦꯕ ꯄꯥꯔꯇꯤ ꯃꯆꯥ ꯑ ꯁꯤꯟꯁꯦ ꯅꯪꯅ ꯌꯥꯎꯒꯦꯔꯣ ꯊꯛꯄ ꯆꯥꯕꯤ ꯅꯠꯇꯦꯗꯀꯣ ꯍꯥꯏꯗꯤ ꯑꯐꯕꯒꯤ ꯄꯥꯔꯇꯤꯅꯦꯕ ꯑꯩ ꯇꯧꯔꯗꯤ
ꯍꯣꯏ ꯍꯣꯏ ꯕ꯭ꯔꯣꯁꯨ ꯍꯧꯖꯤꯛꯇꯤ ꯈꯪꯅꯔꯕꯅꯤꯅ ꯂꯥꯛꯄ ꯌꯥꯔꯦꯗꯅ
ꯇꯧꯔꯤ ꯎꯝ ꯍꯥꯏꯌꯣ ꯍꯥ
ꯈꯪꯗ꯭ꯔꯦ ꯍꯟꯗꯛ ꯑꯉꯥꯡꯁꯤꯡꯁꯦꯀꯣ
ꯌꯥꯝ ꯀꯩꯅꯣ ꯑꯍꯟ ꯊꯛꯁꯤ ꯈꯛꯁꯤ ꯅꯥꯏꯗꯦ
ꯑꯍꯟ ꯌꯥꯝ ꯁꯥꯕ ꯍꯥ ꯋꯥꯉꯥꯡ ꯁꯉꯥꯡꯗꯣ
ꯍꯣꯏ ꯍꯣꯏ ꯑꯩꯈꯣꯏ ꯏꯆꯟꯅꯨꯄꯤꯁꯨ ꯑꯃ ꯂꯩꯌꯦ ꯃꯤꯉꯣꯟꯗ ꯄꯝꯐꯨꯗ ꯐꯨꯕ
ꯑꯣ ꯅꯣꯡ ꯇꯥꯏ ꯅꯣꯡꯇꯥꯏ ꯁꯤꯗꯤ
ꯅꯣꯏꯔꯣꯝꯗ ꯅꯣꯡ ꯇꯥꯕ꯭ꯔꯥ ꯍꯥꯏꯁꯦ
ꯏꯁ ꯅꯣꯡ ꯈꯨꯇ ꯂꯣꯢꯔꯦ ꯏꯁ
ꯑꯁ ꯑꯩꯈꯣꯏꯗꯣ ꯇꯥꯔꯝꯃꯗꯤ ꯀꯌꯥꯃꯨꯛ ꯍꯔꯥꯎꯔꯝꯒꯅꯤ ꯑꯗꯣ ꯍꯥꯏꯗꯤ ꯂꯧ ꯀꯩꯀꯥ ꯎꯅꯤꯡꯉꯥꯏꯀꯣ
ꯏꯃꯥꯟꯅꯕꯗꯤꯅꯦ ꯑꯁ ꯑꯁ ꯀꯔꯤꯅ ꯏꯃꯥꯟꯅꯕ ꯏꯃꯥꯟꯅꯕ ꯑꯗꯨꯝ ꯊꯣꯛꯑꯦ ꯎꯔꯨꯝꯗ ꯂꯩꯌꯣ ꯑꯩꯗꯤ ꯇꯥꯗꯦ
ꯅꯪ ꯎꯔꯨꯝꯗ ꯂꯩꯕ꯭ꯔꯥ
ꯍꯣꯏ
ꯅꯪꯗꯤ
ꯅꯣꯡ ꯐꯖꯠꯅ ꯇꯥꯔꯗꯤ ꯑꯁ ꯅꯨꯡꯉꯥꯏꯅꯤ ꯉꯁꯤꯁꯤ
ꯍꯣꯏ ꯇꯨꯝꯝꯕ ꯅꯨꯡꯉꯥꯏꯅꯤꯀꯣ ꯏꯪꯔꯒ
ꯇꯨꯝꯕ ꯅꯨꯡꯉꯥꯏꯕ ꯈꯛꯇ ꯅꯠꯇꯕ ꯂꯧꯒ ꯈꯜꯂꯒꯒꯣ ꯂꯧꯔ ꯇꯥꯔꯗꯤ ꯏꯁꯤꯡ ꯂꯩꯌꯦꯅ
ꯍꯣꯏ ꯍꯣꯏ
ꯃꯣꯏ ꯏꯃꯨꯡ ꯑꯩꯈꯣꯏ ꯌꯨꯝ ꯊꯪꯅꯕ ꯌꯨꯝꯗꯣ ꯌꯥꯝ ꯂꯥꯡꯉꯤ ꯀꯩꯒꯤꯅꯣ ꯈꯪꯗꯦ
ꯅꯪ ꯀꯩꯅꯣ ꯇꯧꯔꯗꯤꯀꯣ
ꯍꯥꯏꯗꯤ ꯇꯨꯝꯕ ꯃꯇꯝꯗꯁꯨ ꯐꯖꯅ ꯇꯨꯝꯃꯣꯕ
ꯍꯣꯏ ꯍꯣꯏ
ꯅꯪ ꯄꯨꯡ ꯑꯃ ꯐꯥꯎ ꯀꯩꯅꯣ ꯇꯧꯔꯣ ꯑꯗꯨ ꯂꯥꯁ ꯇꯨꯝꯕꯅ ꯑꯗꯨ ꯅꯨꯡꯉꯥꯏꯅꯤ
ꯍꯧꯖꯤꯛ ꯇꯨꯝꯕ ꯅꯨꯡꯉꯥꯏꯇ꯭ꯔꯣ
ꯍꯧꯖꯤꯛ ꯇꯨꯝꯕꯁꯨ ꯅꯨꯡꯉꯥꯏꯅꯤ ꯑꯗꯨꯕꯨ ꯄꯨꯡ ꯑꯃ ꯐꯥꯎ ꯇꯨꯝꯕꯗꯤ ꯑꯗꯨꯅ ꯍꯦꯟꯅꯗꯤ ꯅꯨꯡꯉꯥꯏꯕꯅꯤ ꯍꯥꯏꯗꯤ ꯄꯨꯡ ꯑꯃ ꯄꯨꯡ ꯑꯅꯤ ꯄꯨꯡ ꯄꯨꯡ ꯃꯔꯤ ꯑꯣꯏꯔꯗꯤ ꯅꯨꯡꯉꯥꯢꯔꯦꯗꯅ
ꯍꯣꯏ
ꯑꯗꯨꯏ ꯑꯗꯨꯃꯥꯢ ꯇꯧꯑꯣꯕ
ꯑꯗꯣ ꯑꯩꯈꯣꯏꯗꯤ ꯍꯥꯟꯅ ꯇꯨꯝꯅꯤꯡꯉꯥꯏ ꯍꯥꯏꯅꯈ꯭ꯔꯦ
ꯑꯣ ꯑꯗꯨꯗꯤ ꯅꯅꯨꯡ ꯀꯅꯥ ꯀꯅꯥꯔꯣ ꯅꯣꯏ ꯀꯩꯅꯣꯅꯣꯁꯦ
ꯏꯌꯥꯝꯕꯁꯤꯡꯅꯤꯗ ꯃꯃꯤꯡ ꯍꯥꯏꯕꯩ ꯍꯣꯔꯦꯟ ꯍꯥꯏꯒꯦ ꯑꯣ ꯑꯗꯨꯗꯤ ꯉꯁꯤ ꯈꯛꯇꯥꯕ ꯉꯁꯤ ꯈꯛꯇ ꯇꯥꯕꯅꯤꯅꯀꯣ